ꯍꯨꯝ ꯍꯜꯂꯣ
ꯍꯜꯂꯣ
ꯀꯩꯗꯧꯔꯤꯅꯣ ꯒꯩꯇꯤꯅꯥ
ꯍꯦꯜꯂꯣ ꯇꯨꯟꯁꯦꯝꯒꯦ ꯇꯧꯔꯤꯌꯦ
ꯍꯥꯥ
ꯐꯣꯟ ꯔꯤꯡꯇꯣꯟ ꯁꯦꯝꯒꯦ ꯇꯧꯔꯤ ꯍꯥꯏꯕ
ꯑꯣ
ꯑꯣ ꯀꯩꯗꯧꯔꯝꯃꯤꯅꯣ
ꯎꯝ ꯏꯔꯨꯖ ꯂꯣꯏꯔꯒ ꯊꯕꯛ ꯏꯟꯉꯥꯡ ꯂꯣꯏꯁꯟꯒꯦ ꯇꯧꯔꯝꯃꯤꯅꯦ
ꯎꯝ ꯉꯣꯃꯃꯥ ꯍꯣꯏ ꯗꯗꯥ ꯍꯣꯏ ꯃꯌꯥꯝ ꯂꯩ
ꯎꯝ ꯀꯩꯉꯥꯟ ꯆꯥꯔꯒꯦ
ꯀꯥꯡꯁꯣꯏ ꯊꯣꯡꯕ ꯑꯝꯅꯦ ꯆꯝꯐꯨꯠ ꯑꯃꯅꯦ
ꯅꯥꯕ ꯈ ꯐꯔꯕꯣ
ꯎꯝ ꯐꯔꯦ
ꯋꯦꯗꯔꯁꯤꯅꯅꯤꯅꯦ ꯍꯧꯖꯤꯛꯀꯥꯟ ꯃꯤ ꯂꯣꯏ ꯅꯥꯔꯤꯖꯦ
ꯉꯥꯟꯅꯦ
ꯎꯝ
ꯑꯉꯥꯡꯗꯤ
ꯑꯉꯥꯡ ꯇꯨꯏꯁꯟ ꯆꯠꯈꯤꯌꯦ
ꯎꯝ
ꯑꯉꯥꯡꯅꯤꯅꯦ
ꯑꯥ
ꯅꯣꯏ ꯑꯗꯨꯗ ꯑꯉꯥꯡ ꯇꯨꯏꯁꯟ ꯂꯧꯕ ꯂꯩꯕ꯭ꯔꯥ
ꯑꯉꯥꯡꯅꯤꯅ ꯍꯣꯏ ꯎꯝ ꯑꯉꯥꯡ ꯑꯝꯅꯗꯤ ꯂꯧꯕꯅꯦ ꯑꯗꯣ ꯑꯇꯩꯕꯨꯗꯤ ꯈꯪꯗꯦ ꯍꯥꯏꯗꯤ ꯌꯨꯝꯗꯩ ꯃꯄꯥꯟ ꯄꯥꯛ ꯊꯣꯛꯇꯦꯕ ꯑꯩꯗꯣ
ꯅꯪꯖꯨ ꯑꯉꯥꯡ ꯇꯨꯏꯁꯟꯒ ꯂꯧꯁꯟ ꯌꯥꯔꯤꯅꯦ
ꯌꯥꯔꯦ ꯀꯣꯂꯦꯖꯁꯨ ꯀꯥꯕ ꯍꯧꯔꯝꯅꯤꯅ
ꯅꯪ ꯑꯗꯨꯝ ꯆꯠꯇꯣꯏꯔꯥ ꯅꯠꯇ꯭ꯔꯒ ꯑꯗꯨꯝ ꯃꯔꯛꯇ ꯂꯦꯞꯄꯤ ꯇꯧꯗꯣꯏꯔꯥ ꯅꯠꯇ꯭ꯔꯥ ꯀꯃꯥꯏ ꯇꯧꯏꯅꯣ
ꯑꯗꯨꯝ ꯆꯠꯇꯣꯏꯅꯤ ꯎꯝ ꯂꯦꯞ ꯄ ꯌꯥꯗꯦ ꯂꯦꯞꯄꯒ ꯑꯦꯇꯦꯟꯗꯦꯟꯁ ꯁꯨꯗ꯭ꯔꯗꯤ ꯄꯩꯈꯥ ꯊꯥ ꯌꯥꯗꯦꯅ
ꯑꯣ
ꯕꯣꯇꯜ ꯑꯆꯧꯕꯗꯨꯗꯅꯦ ꯈꯔ ꯈꯤꯇꯪ ꯂꯩꯍꯧꯕꯅꯦ ꯎꯝ ꯅꯨꯡꯗꯥꯡ ꯆꯥꯛ ꯊꯣꯡꯉꯕꯣ
ꯎꯝ ꯆꯥꯛ ꯊꯣꯡꯗ꯭ꯔꯤ
ꯀꯅꯥꯅ ꯊꯣꯡꯗꯣꯏꯅꯣ
ꯎꯝ ꯃꯥꯕꯣꯛꯅ ꯊꯣꯡꯒꯅꯤ
ꯑꯣ ꯅꯣꯏ ꯃꯥꯕꯣꯛꯇꯣ ꯈꯪꯉꯦ ꯆꯥꯛ ꯊꯣꯡꯕ ꯌꯥꯝ ꯍꯩꯕꯅꯦ
ꯎꯝ ꯎꯄꯥꯏ ꯂꯩꯇꯦ
ꯆꯥꯛ ꯊꯣꯡꯉꯕꯣ ꯅꯪꯗꯤ
ꯑꯩ ꯆꯥꯛ ꯊꯣꯡꯗ꯭ꯔꯤꯌꯦ ꯑꯩ ꯑ ꯀꯩꯅꯣꯅ ꯑ ꯑꯈꯣꯏꯖꯨ ꯑꯈꫭꯏꯃꯥꯅ ꯊꯣꯡꯗꯣꯏꯅꯦ
ꯑ
ꯆꯥꯛ ꯊꯣꯡꯗ꯭ꯔꯤ ꯈꯣꯏ ꯃꯥ ꯂꯥꯛꯇ꯭ꯔꯤꯕꯀꯣ ꯈꫭꯏ ꯃꯥ ꯂꯥꯛꯑ ꯊꯣꯡꯗꯣꯏꯕ ꯅꯪꯗꯤ ꯀꯝ ꯀꯥꯟꯗꯩ ꯆꯠꯇꯣꯏꯅꯣ ꯁ꯭ꯀꯨꯜ
ꯗꯦꯠ ꯁꯤꯛꯁꯇꯤꯟꯗꯒꯤ ꯁ ꯀꯩꯅꯣ ꯁꯃꯔ ꯚꯦꯀꯦꯁꯟ ꯊꯥꯒ꯭ꯔꯦ
ꯑꯣ ꯊꯥꯒ꯭ꯔꯕꯣ
ꯎꯝ ꯗꯦꯠ ꯊꯥꯔꯇꯤ ꯋꯥꯟ ꯕꯥꯎ
ꯑꯦ ꯌꯥꯝ ꯐꯩꯅꯦ ꯌꯥꯝ ꯁꯥꯡ ꯅꯨꯃꯤꯠ ꯇ꯭ꯔꯥꯉꯥꯅꯤ ꯇ꯭ꯔꯥꯇꯨꯛꯅꯤꯃꯨꯛ ꯊꯥꯏꯅꯦꯀꯣ
ꯑ ꯑꯗꯨ ꯂꯣꯏꯕꯒ ꯀꯥꯔꯅꯤ
ꯗꯦꯠ ꯀꯌꯥꯗꯩ ꯊꯥꯒ꯭ꯔꯦꯕ
ꯁꯤꯛꯁꯇꯤꯟ ꯗꯩ ꯊꯥꯗꯣꯏꯕ
ꯍꯌꯦꯡꯗꯩꯅꯤꯅꯦ
ꯑ
ꯎꯝ ꯊꯝꯒꯦꯅꯦꯍꯦ ꯑꯥꯗ ꯎ ꯊꯥꯎ ꯌꯣꯟꯕꯝ ꯀ꯭ꯔꯤꯄꯥꯒꯤꯗꯨꯗ ꯑ ꯍꯤꯗꯥꯛ ꯅꯨꯡꯗꯥꯛꯇꯤ ꯐꯖꯅ ꯆꯥꯗ꯭ꯔꯣ ꯅꯪ
ꯆꯥꯏ ꯗ꯭ꯔꯤꯞ ꯌꯥꯟꯕꯗꯩ ꯀꯩꯀꯩ ꯇꯧ ꯐꯔꯦ ꯍꯧꯖꯤꯛꯄꯨꯗꯤ
ꯑꯃ ꯒꯨꯟ ꯃꯔꯨꯅꯦ ꯑꯗꯒꯤ ꯑ ꯁꯤꯡꯅꯦ ꯅꯣꯃꯥꯡꯈꯥꯅꯦ ꯑꯗꯒꯤ ꯁꯤꯗꯥꯃꯤꯆꯤꯒ ꯂꯩꯔꯗꯤ ꯁꯤꯗꯥꯃꯤꯆꯤꯒ ꯑꯗꯨꯝ ꯍꯥꯞꯅꯕꯅꯦꯕ ꯁꯤꯗꯥꯃꯤꯆꯤ ꯂꯩꯇ꯭ꯔꯒꯗꯤ ꯈꯪꯗꯦ ꯑꯗꯨꯗꯣ ꯊꯛꯑꯒ ꯑꯝꯇꯪ ꯌꯦꯡꯉꯣ ꯑꯗꯨꯗꯣ ꯊꯛꯑꯒ ꯐꯕꯅꯦ ꯑꯈꫭꯏ ꯑꯗꯒꯤ ꯅꯪ ꯉꯝꯖꯔꯒꯗꯤ ꯂꯩꯄꯨꯡꯈꯥꯡꯒ ꯅꯣꯃꯥꯡꯈꯥꯒ ꯇꯧꯔꯒ ꯑ ꯊꯤꯠꯂꯒ ꯊꯛꯑꯖꯨ ꯐꯕꯅꯦ
ꯑꯗꯨꯒꯨꯝꯕ ꯈꯥꯕꯗꯨꯗꯤ ꯍꯩꯅꯗꯦꯅꯦ
ꯎꯝ ꯃꯩꯇꯩꯒꯤ ꯍꯤꯗꯥꯛꯇ ꯑꯐ ꯑꯐꯕ ꯌꯥꯝ ꯂꯩꯌꯦꯕ ꯀꯣ ꯅꯪ ꯍꯩꯅꯗꯕꯩ ꯋꯥꯅꯤ ꯑꯗꯨꯒ ꯇꯧꯕꯇꯕꯨ ꯍꯤꯗꯥꯛ ꯑꯁꯤꯗꯤ ꯑꯗꯨꯝ ꯈꯥꯁꯨ ꯈꯥꯏꯗꯅ ꯍꯥꯎꯇꯦꯗꯅ ꯍꯤꯗꯥꯛꯁꯤꯅꯒ ꯍꯥꯎꯔꯝꯃꯒꯗꯤ ꯏꯃꯥꯏ ꯄꯦꯝꯃ ꯑꯅꯥꯕ ꯑꯝꯇ ꯂꯩꯔꯣꯏꯀꯣ
ꯂꯩꯔꯣꯏ
ꯑ ꯀꯩꯗꯧꯔꯦ
ꯉꯥꯏꯈꯣꯀꯣ ꯂꯣꯑꯝꯇ ꯈꯨꯒꯤꯒꯦ
ꯎꯝ
ꯃꯃꯥꯗꯤ ꯅꯥꯕ ꯈꯔ ꯐꯕꯣ
ꯎꯝ ꯐꯔꯦ ꯃꯥꯖꯨ ꯑꯩꯉꯣꯟꯗꯒꯤ ꯃꯥꯅꯕꯨ ꯍꯥꯅ ꯐꯒ꯭ꯔꯦ
ꯎꯝ ꯐꯩꯅꯦ ꯃꯁꯥ ꯀꯟꯕ ꯃꯥꯅ ꯍꯦꯟꯕ ꯑꯗꯨꯅꯅꯦ
ꯎꯝ
ꯅꯣꯏ ꯔꯣꯝ ꯃꯩ ꯂꯥꯛꯄ꯭ꯔꯣ
ꯂꯥꯛꯏ ꯉꯁꯥꯏꯗꯒꯤ ꯑꯗꯣ ꯉꯍꯥꯡꯒꯩꯗꯤ ꯑꯃꯨꯛ ꯑꯃꯨꯛ ꯑꯃꯨꯛ ꯃꯨꯠ ꯇꯧꯔꯦ
ꯅꯣꯡ ꯆꯨꯗꯕ꯭ꯔꯥ ꯍꯥꯏꯁꯦ
ꯅꯣꯡ ꯆꯨꯏ ꯆꯨꯔꯝꯃꯦ ꯍꯧꯖꯤꯛꯄꯨꯗꯤ ꯆꯨꯈꯤꯗ꯭ꯔꯦ
ꯎꯝ ꯑꯩꯈꯣꯏꯁꯨ ꯉꯁꯥꯏꯈꯩꯗꯤ ꯅꯣꯡ ꯆꯨꯑꯦ ꯑꯗꯨ ꯅꯅꯦ ꯑꯩ ꯉꯁꯥꯏ ꯅꯣꯡ ꯆꯨꯕꯒꯤ ꯏꯔꯨꯖꯐꯝ ꯈꯪꯗꯅ ꯍꯧꯖꯤꯛ ꯋꯥꯏꯗ ꯂꯨꯗ ꯉꯥꯏꯔꯤ ꯂꯨꯕ ꯐꯔꯛ ꯇꯥꯈꯤꯗꯣꯏ ꯃꯥꯂꯦꯅ
ꯅꯣꯡꯅꯤ ꯆꯤꯐꯦꯠ ꯆꯤꯐꯦꯠ ꯆꯤꯐꯦꯠ ꯑꯗꯨꯝ ꯇꯥꯔ ꯂꯩꯌꯦ
ꯎꯝ ꯁꯤꯅꯁꯨꯅꯦ ꯅꯣꯡ ꯑꯃꯨꯛ ꯆꯨ ꯅꯨꯡꯁꯥ ꯑꯃꯨꯛ ꯁꯥ ꯑꯃꯨꯛ ꯆꯨ ꯅꯨꯡꯁꯥ ꯁꯥ ꯑꯁꯤꯁꯤꯅ ꯁꯨꯝ ꯅꯥꯕꯅꯦꯕ
ꯎꯝ
ꯃꯤꯁꯤꯡꯁꯦ ꯑꯅꯝꯕꯅ ꯋꯦꯗꯔꯁꯤꯅꯅꯦꯕ
ꯃꯥꯅꯦ ꯁꯤꯅꯅꯦ ꯅꯥꯕꯁꯨ ꯐꯠꯇꯦ ꯍꯥꯏꯗꯤ ꯀꯪꯈꯠꯄ ꯉꯝꯗꯦꯕ
ꯎꯝ ꯍꯧꯖꯤꯛꯀꯥꯟꯗꯤ ꯅꯥꯔꯕꯅꯤꯅ ꯀꯣꯂꯦꯖꯁꯨ ꯆꯠꯇ꯭ꯔꯦ ꯑꯗꯒꯤ ꯑꯋꯥꯕ ꯑꯣꯏꯔꯝꯅꯤꯅꯦ ꯍꯤꯞꯄꯗꯁꯨ ꯑꯋꯥꯕꯅꯤꯅꯦ
ꯎꯝ ꯁꯨꯝ ꯍꯤꯞꯄꯒ ꯂꯩꯕꯁꯨ ꯋꯥꯏ
ꯎꯝ ꯑꯁ ꯑꯩꯅ ꯅꯍꯥꯟꯃꯨꯛ ꯅꯥꯔꯤꯉꯩꯒꯤꯗꯨꯗ ꯍꯤꯞꯆꯜꯂꯒ ꯂꯩꯕꯁꯦ ꯌꯥꯝ ꯋꯥꯕꯅꯦꯕ
ꯎꯝ
ꯅꯍꯥꯟꯃꯨꯛ ꯅꯥꯔꯤꯉꯩꯒꯤꯗ ꯈꯪꯉꯦ ꯍꯧꯒꯠꯅꯕ ꯍꯣꯠꯅꯕꯗ ꯄꯨꯛꯇꯣ ꯄꯨꯛꯇꯣ ꯅꯥꯕꯅꯤꯅꯀꯣ ꯑꯣꯄꯔꯦꯁꯟ ꯇꯧꯕꯩꯗꯣ ꯍꯧꯒꯠꯅꯕ ꯍꯣꯠꯅꯕꯗ ꯏꯁꯥꯁꯦ ꯑꯋꯥꯕ ꯑꯃꯅꯦꯕ ꯑꯗꯣ ꯁꯨꯝ ꯍꯤꯞꯄ ꯂꯩꯔꯁꯨ ꯏꯊꯟꯗꯒ ꯁꯨꯝ ꯂꯩꯕꯗꯣ ꯌꯥꯝ ꯑꯐꯛ ꯑꯐꯥꯏ ꯆꯨꯕꯒꯤꯅꯦ ꯍꯧꯒꯠꯂ ꯅꯥ ꯍꯣꯠꯅꯕꯗ ꯑꯋꯥꯕ ꯑꯃꯁꯨ ꯑꯣꯏꯗꯣꯏꯅꯦꯕ
ꯅꯥꯍꯩꯕꯖꯥꯠ ꯅꯠꯇꯦꯗ
ꯃꯥꯅꯦ ꯐꯥꯔꯣ ꯐꯥꯔꯣ ꯅꯥꯕ ꯐꯔꯣ ꯑꯗꯨꯗꯨꯒ ꯅꯣꯡꯃ ꯎꯝ ꯅꯣꯡ ꯀꯣꯏꯕ ꯆꯠꯄ ꯑꯗꯨꯅꯤ ꯅꯪ ꯅꯥꯕ ꯐꯔꯒ
ꯑꯗꯨꯕꯨꯗꯤ ꯅꯥꯕ ꯐꯔꯅꯤ ꯑꯗꯣ ꯀꯥꯡ ꯀꯥꯡꯍꯧꯗꯕꯨꯗꯤ ꯌꯥꯔꯔꯣꯏ ꯀꯥꯡꯂꯦꯟꯗ ꯑꯣꯏꯅ ꯇꯥꯔꯅꯤ
ꯎꯝ
ꯑꯗꯨꯗꯤ ꯅꯥꯕ ꯐꯒꯠꯂꯛꯄꯗ ꯉꯥꯏꯔꯤꯅꯤꯅ ꯆꯠꯀꯦ ꯌꯥꯔꯛꯑꯣꯏꯕ ꯀꯩꯁꯨ
ꯑꯗꯨꯅꯦ ꯑꯁ ꯑꯩꯁꯨ ꯅꯍꯥꯟꯗꯒꯤ ꯄꯥꯝꯗꯀꯣ
ꯎꯝ
ꯏꯄꯥꯝꯗ ꯆꯠꯀꯦꯅ ꯇꯧꯕ ꯍꯥꯏꯗꯤ ꯌꯨꯝꯗꯒꯤ ꯂꯥꯛꯑꯣ ꯂꯥꯛꯑꯣꯅ ꯍꯥꯏꯕꯒꯤ ꯑꯗꯣ ꯆꯠꯀꯦꯅ ꯇꯧꯕ ꯀꯥꯟꯗ ꯑꯗꯨꯝ ꯑꯩꯅ ꯀꯣ ꯉꯥꯏꯍꯥꯛ ꯍꯌꯦꯡ ꯂꯥꯛꯑꯒꯦ ꯍꯪꯆꯤꯠ ꯂꯛ ꯂꯥꯛꯀꯦꯅ ꯇꯧꯕ ꯀꯥꯟꯗ ꯍꯌꯦꯡꯖꯦ ꯀꯥꯡ ꯑꯣꯏꯌꯦꯅ ꯑꯩꯅ ꯍꯥ ꯀꯥꯡ ꯅꯨꯃꯤꯠꯇ ꯂꯥꯛꯀꯦꯅ ꯍꯥꯏꯒꯤꯕꯅꯦꯕ
ꯎꯝ
ꯑꯗꯨꯁꯨ ꯑꯃꯨꯛ ꯍꯌꯦꯡꯁꯨ ꯑꯃꯨꯛ ꯄꯩꯁꯥ ꯅꯨꯡꯁꯥ ꯄꯥꯏꯗ꯭ꯔꯒꯗꯤ ꯆꯠꯄꯗꯣ ꯅꯨꯡꯉꯥꯏꯇꯦꯗꯅ
ꯎꯝ
ꯌꯨꯝꯗ ꯆꯠꯄ ꯑꯁꯤꯁꯨ ꯑꯉꯥꯡꯒꯤ ꯑꯆꯥꯄꯣꯠ ꯑꯝꯇꯁꯨ ꯑꯩ ꯅꯣꯡꯇ ꯑꯉꯥꯡ ꯑꯆꯥꯄꯣꯠꯂꯩꯔ ꯄꯨꯗ꯭ꯔꯦꯕ ꯄꯥꯛ ꯄꯨꯗꯦꯕ ꯄꯩꯁꯥ ꯅꯨꯡꯁꯥ ꯄꯥꯏꯗ꯭ꯔꯕꯅꯤꯅꯥꯅ ꯍꯦꯟꯖꯥꯡ ꯅꯨꯡꯖꯥꯡꯒ ꯂꯩꯗꯅ ꯄꯨꯒꯗꯕꯗꯣ
ꯎꯝ
ꯑꯩꯈꯣꯏꯒꯤ ꯍꯩꯅꯧ ꯑꯄꯥꯟꯕ ꯈꯔ ꯃꯔꯛ ꯃꯔꯛꯇꯒꯗꯤ ꯄꯨꯏ ꯍꯩꯅꯧ ꯑꯄꯥꯟꯕ ꯃꯉꯥ ꯇꯔꯨꯛꯇꯣ ꯄꯨꯨꯏꯌꯦ ꯑꯆꯧꯕꯗꯣ ꯑꯥ ꯑꯗꯨꯅ ꯑꯗꯨꯁꯨ ꯍꯟꯗꯛꯀꯤꯗꯤ ꯌꯨꯝꯗ ꯆꯠꯇꯕ ꯀꯨꯏꯔꯦꯕ
ꯎꯝ
ꯌꯥꯝ ꯀꯨꯏꯔꯦ ꯗꯥꯕꯣꯢ ꯅꯥꯗ꯭ꯔꯤꯉꯩ ꯃꯃꯥꯡꯗꯒꯤ ꯃꯃꯥꯡ ꯃꯃꯥꯡꯗꯒꯤ ꯆꯠꯂꯛ ꯇ꯭ꯔꯦꯗꯅ ꯑꯗꯨꯒꯤ ꯂꯥꯛꯑꯣ ꯂꯥꯛꯑꯣꯅ ꯈꯥꯡꯉꯝꯗꯃꯦ ꯍꯌꯦꯡ ꯕꯤꯝꯖꯦꯟꯅꯁꯨ ꯅꯍꯥꯟ ꯆꯠꯁꯦ ꯆꯠꯁꯦ ꯆꯠꯁꯦꯅ ꯈꯥꯡꯉꯝꯗꯦ ꯆꯠꯄꯗꯤ ꯑꯗꯨꯝ ꯆꯠꯇ꯭ꯔꯦ ꯃꯥ ꯁꯝ ꯃꯦ ꯑꯦꯛꯖꯥꯝ ꯂꯣꯏꯕ ꯅꯨꯃꯤꯠꯇꯨꯗ ꯆꯠꯁꯦꯅ ꯅꯤꯉꯥꯏ ꯇꯧꯔꯒ ꯀꯞꯇꯅꯅꯦ ꯑꯗꯨꯝ ꯄꯨꯕꯤꯗ꯭ꯔꯦ ꯀꯣꯟꯅ ꯄꯨꯕꯤꯔꯒꯦ ꯏꯕꯨꯡꯉꯣꯅ
ꯀꯥꯡꯗ ꯑꯣꯏꯅ ꯆꯠꯄꯤꯔ
ꯍꯥ ꯈꯪꯗꯦ ꯇꯧꯔꯤꯁꯦ ꯀꯣꯛ ꯌꯥꯝ ꯁꯥꯏ ꯑꯗꯨꯅꯤ
ꯑ ꯅꯪꯒꯤꯅꯦ
ꯎꯝ
ꯀꯩꯅꯣꯒꯤ ꯕꯇꯔꯐ꯭ꯂꯥꯏꯒꯤ ꯈꯨꯖꯤ ꯑꯃ ꯂꯩꯕꯗꯣ
ꯎꯝ
ꯂꯩꯔꯤꯕ ꯑꯗꯣ
ꯂꯩꯔꯤ ꯂꯩꯔꯤ
ꯎꯝ ꯅꯪ ꯁꯤꯕ ꯎꯗꯕ ꯆꯠꯊꯣꯛꯄꯩ ꯆꯠꯄꯩ ꯊꯝꯃꯦꯔꯥ ꯑ ꯀꯣꯂꯦꯖ ꯆꯠꯄꯗ ꯁꯤꯌꯨ ꯀꯩꯅꯣ
ꯆꯥꯍꯦ ꯈꯨꯖꯤꯖꯨ ꯅꯠꯇꯕꯗꯨꯕꯨ ꯕ꯭ꯔꯦꯁꯂꯦꯠꯇꯨꯕꯨ ꯀꯩꯗꯧꯋꯦꯒꯦ ꯃꯤ ꯕ꯭ꯔꯦꯁꯂꯦꯠ ꯑꯗꯨꯝ ꯁꯤꯟꯅꯩ ꯑꯗꯨꯗꯤ ꯃꯤ ꯃꯌꯥꯝ ꯑꯃ ꯑꯗꯨꯏ ꯃꯆꯥ ꯃꯆꯥ ꯑꯅꯤ ꯑꯩꯅ ꯁꯤꯕꯗꯣ ꯈꯪꯕ꯭ꯔꯥ
ꯎꯝ
ꯑꯗꯨꯝꯕꯗꯣ ꯑꯗꯨꯝ ꯂꯩꯁꯥꯕꯤ ꯃꯆꯥꯅ ꯑꯗꯨꯝ ꯁꯤꯟꯅꯩꯗꯅ ꯈꯣꯡꯒ꯭ꯔꯥꯎ ꯁꯦꯠꯂꯒꯁꯨ ꯑꯗꯨꯝ ꯁꯤꯟꯅꯕꯅꯦꯕ
ꯁꯤꯔꯒꯕꯨꯗꯤ ꯂꯥꯛꯑꯦ ꯑꯗꯨ ꯑꯩꯅ ꯇꯟꯕ
ꯑꯗꯨꯝ ꯁꯤꯟꯅꯕꯅꯤꯍꯦ ꯑꯗꯨꯨꯝꯕꯗꯣ
ꯑꯩꯕꯨꯗꯤ ꯃꯌꯥꯝ ꯁꯤꯔ ꯂꯥꯛꯑꯦ
ꯎꯝ
ꯅꯪ ꯐꯤꯁꯥꯕ ꯍꯩꯔꯦꯗꯥꯢꯅꯦ
ꯍꯩ ꯀꯩꯅꯣ ꯇꯧꯕ ꯍꯧꯖꯤꯛꯄꯨꯗꯤ ꯈꯔꯕꯨ ꯈꯨꯠꯂꯣꯏꯔꯝꯃꯅ ꯁꯨꯝ ꯁꯥꯃꯜꯂꯛꯄꯒꯤ
ꯍꯩꯔꯤꯗꯨ ꯐꯩꯅ ꯎꯝ ꯑꯩꯗꯤ ꯐꯤ ꯁꯥꯕꯁꯨ ꯑꯝꯇ ꯇꯝꯁꯤꯟꯒꯦꯅ ꯈꯟꯕꯅꯦ ꯑꯩꯁꯨ ꯑꯩ ꯐꯣꯟ ꯄꯥꯢꯕꯔꯣ ꯑꯩ ꯌꯥꯝ ꯅꯣꯛꯅꯤꯡ ꯅꯣꯛꯅꯤꯡꯕ ꯋꯥ ꯑꯃ ꯂꯩ
ꯀꯩꯗꯩꯔꯒꯦ ꯍꯥꯏꯖꯦ
ꯍꯣꯢ ꯑ ꯑꯩꯈꯣꯏ ꯑꯗꯣꯝ ꯆꯥꯗꯣ ꯈꯪꯕ꯭ꯔꯥ
ꯎꯝ
ꯑꯩꯈꯣꯏ ꯑꯕꯣꯏ ꯃꯆꯥꯗꯣ ꯑ ꯀꯩꯅꯣ ꯑꯩꯅ ꯅꯍꯥꯟ ꯀꯥꯔꯄꯦꯠ ꯂꯧꯒꯦꯔꯅ ꯍꯪꯕ ꯑꯗ ꯃꯥꯅ ꯍꯪꯉꯛꯀꯦꯅ ꯍꯥꯏꯔꯒ ꯄꯥꯎ ꯐꯥꯎꯔꯛꯈꯤꯗ꯭ꯔꯦ ꯑꯗꯨꯒ ꯉꯔꯥꯡꯗꯣ ꯑꯩꯉꯣꯟꯗ ꯐꯣꯟ ꯇꯧꯔꯛ ꯑꯝꯃꯦ ꯑꯇꯩꯃ ꯀꯥꯔꯄꯦꯠꯇꯣ ꯂꯧꯔꯒꯦ ꯌꯦꯡꯒꯦ ꯍꯥꯏꯕꯅꯦꯅ ꯑꯩꯅ ꯌꯣꯟꯊꯣꯛꯈ꯭ꯔꯦ ꯍꯥꯏꯕ ꯐꯔꯦꯅꯦ ꯐꯔꯦꯅꯦ ꯀꯃꯥꯏ ꯇꯧꯕ ꯑꯗꯨꯗꯤ ꯐꯔꯦꯅꯦ ꯅꯍꯥꯟꯅ ꯅꯪꯁꯨ ꯀꯣꯛ ꯍꯥꯏꯔꯛꯀꯦ ꯍꯥꯏꯇ꯭ꯔꯒ ꯑꯁ ꯑꯩ ꯀꯥꯎꯔꯤꯅꯦꯌꯦ
ꯉ ꯍꯥꯟ ꯍꯥꯏꯔꯛꯈꯤꯗꯤ
ꯀꯔꯤ ꯍꯦꯟꯖꯥꯡ ꯊꯣꯡꯗꯣꯏ ꯅꯣ ꯈꯪꯗꯦ ꯅꯣꯏꯃꯥ ꯃꯕꯣꯛ ꯂꯥꯛꯇ꯭ꯔꯤꯕ
ꯃꯥꯕꯣꯛ ꯂꯥꯛꯇꯤ ꯃꯥꯕꯣꯛ ꯂꯑ ꯀꯥꯟꯗ ꯈꯪꯒꯅꯤ ꯏꯟꯖꯥꯡ
ꯑ ꯈꯣꯏꯒꯤꯕꯨꯗꯤ ꯁꯦꯝꯃꯒꯕꯨꯗꯤ ꯊꯝꯗꯣꯛꯑꯦ ꯕꯤꯟꯁ ꯑꯃ ꯢꯔꯣꯝꯕ ꯆꯝꯐꯨꯠ ꯑꯃ ꯀꯥꯡꯉꯧ ꯑꯃ
ꯍꯥꯎꯔꯅꯤꯗꯨꯗꯤ ꯈꯣꯏꯗꯤ ꯅꯥꯅꯤꯅ ꯑꯗꯨꯝꯕꯒ ꯆꯥꯕ ꯐꯪ
ꯎꯝ ꯀꯩꯅꯣꯗꯣ ꯎꯝ ꯍꯦꯟꯖꯥꯡꯗꯅꯦ ꯍꯧꯖꯤꯛꯀꯥꯟꯗꯤ ꯑꯆꯝꯕꯅ ꯈ꯭ꯋꯥꯏ ꯍꯥꯎꯋꯦ ꯀꯥꯡꯁꯣꯏ ꯗꯒꯤ ꯁꯤꯡꯖꯨ ꯑꯃ ꯅꯠꯇ꯭ꯔꯒ ꯑꯃꯦꯠꯄ ꯑꯃ ꯁꯨꯝꯕꯅ ꯍꯥꯎꯝꯗ ꯊꯥꯎꯖꯨ ꯀ꯭ꯌ ꯆꯥꯅꯤꯡꯗꯦ
ꯎꯝ ꯁꯥꯒꯠꯂꯛꯄꯅꯤꯅꯅꯦ
ꯎꯝ ꯁꯥꯒ ꯁꯥꯒꯠꯂꯛꯄꯅꯦ ꯗꯒꯤ ꯅꯣꯡꯖꯨ